ꯍꯜꯂꯣ ꯍꯜꯂꯣ
ꯇꯕ
ꯇꯥꯏ ꯍꯗꯒ
ꯑꯗꯤ ꯉꯔ ꯐꯕ
ꯑ ꯏꯔꯨꯕ ꯂꯣꯏꯔꯦ ꯍꯥꯏꯕ꯭ꯔꯣ
ꯍꯣꯏ
ꯑꯣ ꯑꯗꯨꯗꯤ ꯌꯥꯝ ꯔꯤꯐ꯭ꯔꯦꯁꯤꯡ ꯑꯗꯨꯗꯤ ꯌꯥꯝ ꯔꯤꯐ꯭ꯔꯦꯁꯤꯡ ꯑꯣꯏꯔꯝꯒꯅꯤꯀꯣ
ꯍꯣꯏ ꯐ꯭ꯔꯦꯁ ꯑꯣꯏꯃꯟꯕꯒꯤ ꯌꯥꯗ꯭ꯔꯦ
ꯐ꯭ꯔꯦꯁ ꯅꯠꯇꯦ ꯐ꯭ꯔꯦꯁꯁꯤꯡ ꯍꯥꯏꯥꯏꯕꯅꯦ
ꯍꯥ
ꯐ꯭ꯔꯦꯁ ꯅꯠꯇꯦ ꯕꯔꯤ ꯐ꯭ꯔꯦꯁꯁꯤꯡꯈꯥꯏꯕꯅꯦꯕ
ꯍꯣꯏ ꯔꯤꯐ꯭ꯔꯦꯁꯤꯡꯁꯨ ꯐ꯭ꯔꯦꯁꯁꯨ ꯇꯧꯋꯦ
ꯂꯩꯣꯏ ꯇꯧꯔꯦ ꯍꯥ
ꯀꯥꯏ ꯇꯑꯣꯃ
ꯌꯥꯝꯡ ꯐꯩ ꯆꯥꯛꯇꯤ ꯆꯥꯔꯕ ꯑꯩꯁꯨꯨ ꯍꯧꯣꯖꯨ ꯍꯣ ꯀꯔꯤ ꯃꯊ ꯆꯥꯕꯤꯦꯔ
ꯑꯩ ꯉꯁꯤ ꯉꯥ ꯆꯥꯏ ꯉꯥ ꯀꯥꯏ ꯌꯦꯡ
ꯍ ꯌꯥꯝ ꯍꯥꯎꯋꯦꯀꯣ ꯑꯍꯥꯎ ꯑꯍꯥꯎ ꯉꯥꯛꯇ ꯆꯥꯏꯑꯀꯣ ꯃꯤꯗꯤ ꯌꯥꯝ ꯀꯥꯜꯂꯛꯑꯦꯀꯣ
ꯊꯪꯅꯦꯔ
ꯑꯣ
ꯑꯊꯣꯡ ꯑꯊꯣꯡꯅ ꯆꯨꯝ ꯆꯥꯕꯅꯦ ꯍꯥꯏꯅꯤ
ꯑꯣ ꯌꯥꯝ ꯍꯥꯎꯋꯦ ꯌꯥꯝ ꯍꯥꯎꯋꯦ ꯆꯥꯒꯗꯕꯅꯦ ꯍꯤꯡꯂꯤꯉꯩꯗ ꯆꯥꯊꯣꯛꯀꯗꯕꯅꯦ
ꯎꯝ
ꯀꯩ ꯀꯩ ꯍꯣꯠꯅꯔꯤꯒꯦ ꯁꯣꯝꯗꯤ
ꯀꯔꯤ ꯊꯕꯛ ꯇꯧꯈ꯭ꯔꯦꯗ
ꯑꯣ ꯀꯔꯤ ꯊꯕꯛꯔꯣ ꯍꯥꯏꯁꯦ
ꯅꯟ ꯒꯣꯔꯃꯦꯟꯒꯤ ꯊꯕꯛ
ꯚꯩꯀ ꯃꯤꯗꯤꯦ
ꯅꯣꯏꯅꯦ
ꯑꯁ ꯑꯩꯗꯤ ꯁꯇꯔꯥꯅꯤꯗ
ꯍꯥ
ꯆꯇ꯭ꯔꯥꯅꯤ ꯀꯣꯂꯦꯖ ꯀ ꯆꯇ꯭ꯔꯥꯅꯤ
ꯅꯣꯏ ꯁꯥꯇ꯭ꯔꯥꯅꯤ ꯑꯩꯁꯨ ꯁꯥꯇ꯭ꯔꯥꯅꯤꯅꯦ ꯀꯩꯅꯣ ꯑꯁꯨꯨ ꯀꯨꯏꯗ ꯔꯔꯤꯇ ꯁꯇ꯭ꯔꯥꯇꯣ ꯄ꯭ꯔꯕꯛꯇ
ꯑꯣ ꯑꯣ ꯑꯩꯗꯤ ꯅꯅꯥꯧꯔꯤꯌꯦ ꯑꯗꯨꯒꯤꯅꯤꯗ ꯅꯣꯏꯗꯤꯦ ꯇꯣꯛꯑꯦꯗꯅꯗꯤ ꯍꯣꯏ ꯅꯅꯥ ꯅꯅꯥ ꯁ ꯁ ꯀꯪꯗ ꯍꯁꯨ ꯆꯍꯤꯍꯤꯦ ꯇ꯭ꯋꯦꯟꯇꯤ ꯋꯥꯟ꯭ꯔꯦ
ꯑꯣ ꯑꯩꯅ ꯈꯔ ꯑꯍꯟ ꯑꯣꯏꯔꯦ
ꯑ ꯇ꯭ꯋꯦꯟꯇꯤ ꯇꯨ ꯇ꯭ꯋꯦꯟꯇꯤ ꯊ꯭ꯔꯤ ꯔ
ꯑꯩꯋ ꯐꯥꯏꯚ ꯇꯨꯗꯅꯦ ꯗꯤꯁꯝꯕ ꯂꯗ
ꯑꯣ ꯇ꯭ꯋꯦꯟꯇꯤ ꯐꯥꯏꯚ
ꯍ
ꯑꯣ
ꯑꯩꯈꯣꯏꯅꯤ ꯑꯩꯈꯣꯏ ꯑꯩꯈꯣꯏꯅꯤ ꯆ ꯆꯞ ꯆꯥꯔꯅꯤ
ꯍꯍꯣꯏ ꯅꯪꯒꯤ ꯄꯨꯟꯁꯤꯒ ꯑꯩꯒꯤ ꯄꯨꯟꯁꯤꯒ ꯆꯞ ꯆꯥꯔꯦꯀꯣ
ꯑꯦ
ꯑ
ꯏꯁꯣꯅ ꯌꯥꯔꯗꯝ ꯍꯥꯏꯗꯤ ꯏꯁꯣꯝꯅ ꯇꯝꯕꯤꯌꯦꯗꯤꯀꯣꯗꯤ ꯍꯣꯏ ꯍꯣꯏ ꯑꯗꯨꯅꯦ
ꯀꯣꯂꯦꯖ ꯀꯥꯔꯒ ꯂꯩ ꯀꯣꯂꯦꯖ ꯀꯥꯕ ꯍꯥꯏꯕꯁꯨ ꯑꯃꯨꯛ ꯑꯩꯗꯤ ꯀꯣꯔꯦꯁꯄꯣꯟꯗꯦꯟꯅ ꯊꯝꯃꯦ ꯕꯀꯣ
ꯎꯝ
ꯑꯦꯄꯥ ꯑꯗꯨꯝ
ꯐꯔꯦꯁ ꯄꯥꯏꯗꯅ
ꯎꯝ ꯑꯗꯨꯒ ꯊꯕꯛ ꯑꯇꯣꯞꯄ ꯇꯧꯕ ꯑꯃꯨ ꯑꯣ ꯇ꯭ꯋꯦꯟꯇꯤ ꯐꯣꯔ ꯈꯠꯇ
ꯇꯨ ꯊꯥꯎꯖꯟ ꯇ꯭ꯋꯦꯟꯇꯤ ꯐꯣꯔꯗ ꯂꯣꯏꯁꯟꯕꯅꯦ ꯒ꯭ꯔꯦꯖꯨꯑꯦꯁꯟo
ꯑꯣ ꯌꯥꯏꯏ ꯌꯥꯏꯌꯦ ꯀꯥꯏ ꯇ ꯀꯥꯏ ꯇ ꯒꯣꯚꯔꯃꯦꯟꯒꯤ ꯊꯕꯛ ꯍꯥꯏꯁꯦ ꯀꯔꯤ ꯊꯕꯛ ꯑꯣꯏꯒꯗꯕ꯭ꯔꯣ ꯁꯣꯝꯒꯤꯁꯦ
ꯧꯔꯃꯦꯟ ꯅꯠꯇꯦ ꯅꯟ ꯒꯔꯃꯦꯟ ꯍꯥꯏ ꯇ ꯇ꯭ꯔꯣ
ꯔ ꯃꯅꯕꯇꯥ
ꯒꯃꯦꯟ ꯍꯥꯏ ꯑꯗꯨ
ꯑꯣ ꯑꯩꯅ ꯒꯣꯕꯔ ꯑꯣꯏꯅ ꯇꯥꯔꯕ ꯑꯗꯨꯒꯤꯅꯤ
ꯅꯅꯥ ꯅꯅꯥꯗꯣ ꯈꯔ ꯁꯦꯡꯊꯣꯛꯄꯤꯤꯌꯣ
ꯁꯦꯡꯒꯤꯦꯇ ꯉꯥꯏꯔꯤ ꯑꯗꯣ ꯑꯩꯅ ꯒꯚꯔꯃꯦꯟ ꯍꯥꯏꯕꯗꯨꯗ ꯑꯣ ꯐꯥꯒꯤ ꯃꯤ ꯅꯠꯇ꯭ꯔꯦ ꯑꯩꯒꯤ ꯋꯥꯈꯜꯗ ꯁꯔꯥꯟꯗ꯭ꯔꯥ ꯑꯥ ꯌꯧꯅ ꯈꯟꯈ꯭ꯔꯦꯕ ꯑꯗꯨꯒꯤꯅꯦꯕ
ꯑꯗꯨꯃꯥꯏꯅ ꯈꯔꯉꯗ ꯃꯤꯃꯗꯣ
ꯑꯩ ꯑꯥ ꯌꯧꯔꯦ ꯅꯪ ꯃꯕꯣ ꯑꯥ ꯑ ꯋꯥ ꯑꯃ ꯊꯥ ꯊꯥꯖ ꯁꯨ ꯊꯕ ꯂꯩꯒꯦ ꯁ ꯎꯝ ꯍꯥꯎ ꯌꯥꯗ꯭ꯔꯦ
ꯑꯣꯖꯦꯛ ꯄꯣꯛ ꯊꯥꯟ ꯂꯒꯦ ꯀ ꯍ ꯆ ꯁꯦꯔꯣ
ꯎꯝꯝ
ꯍꯩꯗꯤ ꯑꯣꯏꯅ ꯆꯥꯒꯦ ꯍꯧꯖꯤꯛ ꯑꯩꯁ ꯀꯗꯥꯏꯗꯒꯦ ꯍꯧꯖꯤꯛ ꯇꯨꯡꯂꯣꯏꯗ ꯣꯜ ꯌꯦꯡꯒꯦ ꯇꯧꯧꯕꯅꯦ
ꯕꯣꯡꯅꯦ ꯑꯃꯨꯛ ꯄ꯭ꯂꯥꯟ ꯇꯧꯣꯏ ꯑꯣꯏꯣꯏꯔꯕꯅꯤ ꯅꯣꯏ
ꯑꯩꯗꯤ ꯄꯨꯡ ꯑꯍꯨꯝ ꯃꯔꯤ ꯁ꯭ꯋꯥꯏꯗ ꯇꯨꯝꯝꯕꯅꯤ
ꯑꯣ ꯑꯗꯨꯒ ꯄꯨꯡ ꯀꯌꯥꯗ ꯍꯧꯒꯠꯇꯣꯏꯕ ꯑꯃꯣ
ꯃꯔꯔꯣ
ꯑꯁ ꯏꯒꯔꯤꯗꯤꯌꯦꯟꯁ ꯇꯧꯋꯤ ꯍꯥꯏ ꯌꯥꯝꯅ
ꯋꯥ ꯌꯥꯗꯦ ꯌꯥꯗꯦ
ꯑꯁꯣꯝꯁꯦ ꯃꯅꯤꯄꯨꯔꯗ ꯂꯩꯗꯕꯤ
ꯑꯩ ꯑꯗꯨꯃꯥꯏꯅ ꯀꯔꯤꯔꯣ
ꯑ ꯌꯥꯏꯌꯦꯦ ꯏꯗꯤꯦ
ꯑꯗꯦ ꯑꯗꯦ
ꯌꯥꯗꯕ꯭ꯔꯅꯦ ꯑꯗꯨꯒꯨꯝꯕꯁ ꯑ ꯑꯣ
ꯃꯄꯥꯟꯗ ꯇꯝꯄꯥꯛꯇ ꯇꯝꯄꯥꯛꯛꯇꯅꯤꯀꯣ ꯅꯣꯏ
ꯍ ꯇꯝꯄꯥꯇꯅꯦꯦ ꯏꯗꯤ
ꯆꯝꯄꯛꯇ ꯂꯩꯔꯣꯏ ꯌꯥꯝ ꯂꯥꯡꯕ ꯃꯥꯜꯂꯦ ꯅꯣꯏꯁꯦ
ꯑꯥ ꯌꯥꯝ ꯂꯥꯡꯕ ꯃꯥꯜꯂꯦ ꯀꯔꯤꯅꯣ ꯂꯥꯡꯕ ꯍꯥꯏꯁꯦ ꯍꯥꯏꯌꯨꯅꯦ ꯃꯔꯝ ꯍꯥꯏꯌꯨꯅꯦ
ꯌꯥꯝꯅ ꯆꯄꯦꯠ ꯆꯄꯦꯠ ꯉꯥꯡꯕ ꯀꯔꯤ ꯇꯧꯕꯣ
ꯑꯁ ꯅꯪ ꯑꯗꯨꯃꯥꯏꯅ ꯈꯟꯕ ꯑꯣꯏꯔꯦ ꯑꯩꯉꯣꯟꯗ
ꯑꯗꯨꯗꯤ ꯅꯪ ꯌꯥꯝꯅ ꯐꯥꯕ ꯅꯨꯄꯤꯔꯣ
ꯑꯁ ꯑꯗꯨꯒꯨꯝꯕ ꯃꯤ ꯅꯠꯇꯦ ꯑꯩꯗꯤ ꯑꯗꯨꯗꯤ ꯅꯪ ꯌꯥꯝ ꯊꯥꯕ ꯅꯨꯄꯤ ꯅꯠꯇꯦ ꯍꯣꯏ ꯅꯪ ꯈꯟꯅꯤꯡꯕ ꯈꯜꯂꯣ ꯑꯩꯒꯤꯁꯨ ꯀꯥꯏꯗꯦ ꯈꯟꯕꯤꯗꯦ ꯑꯩꯗꯤ
ꯈꯥꯟ ꯅꯤꯡꯕ ꯀꯜꯂꯣ
ꯑꯗꯨꯗ ꯀꯔꯤꯝ ꯀꯥꯏꯗꯦꯗ ꯑꯩꯁꯨ ꯑꯗꯨꯗꯣ ꯅꯪꯒꯤ ꯁꯤꯕꯂꯤꯡꯗꯤ ꯀꯌꯥꯔꯣ
ꯑꯩꯒꯤ ꯑꯩꯅ ꯑꯍꯥꯟꯕꯅꯦꯕ
ꯑꯣ ꯃꯈꯥꯗ ꯑꯅꯤ ꯄꯣꯛ ꯄꯥ ꯂꯩꯌꯦ ꯃꯈꯥ ꯗ ꯅꯨꯄꯤ ꯑꯃ ꯂꯩ ꯌꯦ ꯅꯨꯄꯥ ꯗꯨꯒꯤ ꯃꯈꯥ ꯗ ꯅꯨꯄꯥ ꯑꯃꯒꯥ ꯂꯩ ꯌꯦ ꯃꯔꯤ ꯑꯗꯨꯗꯤ
ꯎꯝ
ꯅꯨꯄꯤ ꯑꯃ ꯈꯠꯇꯥ ꯅꯨꯄꯥ ꯃꯔꯤ ꯑꯦ ꯅꯨꯄꯥ ꯑꯍꯨꯝ ꯑ ꯃꯅꯥꯒꯦ ꯃꯅꯥꯒꯦ ꯇꯧꯋꯦꯗꯨ ꯃꯈ꯭ꯔꯥ ꯍꯦꯜꯂꯦ ꯑꯩꯈꯣꯌꯅ ꯑꯃꯨꯛ ꯅꯨꯄꯤ ꯗꯣ ꯃꯄꯥꯟꯗꯥ ꯂꯩꯌꯦ ꯑꯩꯒꯤ ꯃꯈꯥ ꯗ ꯂꯩꯕꯥ ꯅꯨꯄꯥ ꯑꯩꯈꯣꯏ ꯑꯩꯒꯤ ꯅꯎꯄꯥ ꯈꯋꯥꯏꯗꯒꯤ ꯃꯈꯥ ꯒꯤ ꯗꯣ
ꯃꯥꯅ ꯍꯥꯏ ꯁꯀꯨꯜ ꯀꯥꯔꯦ
ꯑꯣ ꯌꯥꯝ ꯐꯩꯅꯦ ꯃꯊꯪ ꯒꯤ ꯆꯥꯍꯤꯗ ꯀ꯭ꯂꯥꯁ ꯇꯦꯟ ꯊꯥꯅꯤ ꯑꯣ ꯑꯗꯨꯗꯤ ꯂꯣꯏ ꯑꯍꯥꯟ ꯑꯣꯏꯔꯦꯅꯦ ꯅꯣꯏ ꯒꯤꯗꯤ
ꯌꯥꯝ ꯑꯉꯥꯡꯅꯦ ꯑꯗꯨ ꯑꯣꯏꯔꯤꯗꯨ
ꯑꯣ ꯀ꯭ꯂꯥꯁ ꯄꯨꯗꯤ ꯑꯣ
ꯑꯣ ꯀꯥꯅꯗꯥ ꯉꯟꯅ ꯀꯥꯕꯒꯤꯀꯣ
ꯑ
ꯑꯩꯒꯤ ꯑꯩꯒꯤ ꯃꯈꯥꯗ ꯂꯩꯔꯤꯕ ꯅꯨꯄꯥꯗꯨꯗꯤ ꯃꯥꯗꯤ ꯕꯤꯌꯦ ꯁꯀꯦꯟ ꯏꯌꯔ ꯇꯧꯔꯦ
ꯑꯣ ꯁꯦꯀꯦꯟ ꯏꯌꯥꯔ
ꯎꯝ
ꯑꯣ ꯑꯩꯒ ꯃꯥꯟꯅꯩꯅꯦ ꯑꯗꯨꯗꯤ
ꯎꯝ ꯑꯩꯅ ꯁ꯭ꯀꯨꯜ ꯀꯥꯕ ꯉꯟꯅ ꯀꯥꯕꯒꯤꯀꯣ
ꯑꯣ
ꯇꯨ ꯊꯥꯎꯖꯟ ꯇ꯭ꯋꯦꯟꯇꯤ ꯊ꯭ꯔꯤꯗ ꯂꯣꯏꯁꯟꯒꯗꯕꯅꯤ ꯑꯩꯅ ꯑꯃꯨꯛꯀ ꯆꯍꯤ ꯑꯗꯨꯝ ꯔꯦꯄꯤꯠ ꯇꯧꯕꯗꯣ ꯑꯗꯨꯒꯤꯅꯤ
ꯀꯥꯏꯗꯦꯗ ꯍꯧꯖꯤꯛꯇꯤ ꯂꯣꯏꯔꯕꯅꯤꯅ
ꯑ ꯂꯣꯏꯁꯜꯂꯦ ꯀꯔꯤꯁꯨ ꯇꯧꯗꯦ ꯑꯦꯛꯖꯥꯝ ꯊꯥꯔꯁꯨ ꯈꯟꯗꯦ
ꯎꯝ
ꯄꯥꯡꯕꯒꯤꯦꯀꯣ ꯅꯇꯩ ꯂꯩꯥꯏꯕꯥꯛ ꯊꯤꯕꯒꯦ ꯍꯥꯏꯒꯦꯔꯥ ꯄꯥꯡꯕꯒꯦ ꯍꯥꯏꯒꯦꯔꯥ
ꯑꯗꯨꯝ ꯇ꯭ꯔꯥꯏ ꯇꯧꯕ ꯌꯥꯗ꯭ꯔꯣꯏꯅꯦ ꯑꯗꯨ ꯑꯃꯔꯛ ꯈꯛꯇ ꯇꯧꯔꯒ ꯊꯣꯛꯇꯦꯅꯣꯛ ꯄꯒꯤꯦ ꯑꯣꯏꯔꯃꯦꯅ
ꯍꯟꯗꯛ ꯊꯣꯛꯑꯒ ꯑꯃꯨꯛꯀ ꯇꯧꯅꯨ
ꯑ ꯍꯣ ꯇꯣ ꯇꯧ
ꯑ
ꯌꯥ ꯊꯔ
ꯍꯖꯤꯔ ꯎꯗ ꯈꯣꯔ ꯏꯗ
ꯑꯣ
ꯅꯨꯄꯥꯥꯟ ꯁꯕꯅ ꯁꯕꯅ ꯂꯣꯏꯔꯦ
ꯁꯥꯔꯝꯃꯅꯤꯅꯦ ꯑꯗꯨꯕꯨ ꯍꯧꯖꯤꯛꯇꯤ ꯅꯨꯡꯗꯥꯡꯅꯤꯅ ꯈꯔꯗꯤ ꯅꯨꯡꯉꯥꯏꯔꯝꯒꯅꯤꯌꯦ
ꯅꯨꯡꯗꯥꯡ ꯑꯣꯏꯔꯁꯨ ꯑꯥꯔ ꯁꯤ ꯁꯤꯒꯤ ꯕꯤꯜꯗꯤꯡꯅꯤ ꯅꯨꯡꯗꯥꯡꯗ ꯑꯗꯨꯝ ꯁꯥꯏꯅ
ꯑꯣ ꯐꯦꯟꯒꯨꯝꯕ ꯂꯩꯗ꯭ꯔꯥ ꯍꯥꯏꯁꯦ ꯑꯦꯒꯨꯝꯅ ꯄꯥꯟꯗ꯭ꯔꯣ
ꯦꯟ ꯇ꯭ꯋꯦꯟꯇꯤ ꯐꯣꯔ ꯑꯋꯥꯔꯁ ꯑꯗꯨꯝ ꯊꯥꯅꯤ ꯑꯣꯏꯔꯁꯨ ꯁꯥꯥꯕꯖꯣ
ꯑ ꯍ ꯍ
ꯂꯩꯇꯕ ꯑꯩꯈꯣꯏꯒꯨꯝꯅ ꯆꯤꯡꯒꯨꯝꯅ ꯎ ꯄꯥꯝꯃꯤꯁꯨ ꯂꯩꯇꯦ ꯌꯥꯝꯅꯀꯣ ꯑꯗꯗꯤ
ꯃꯥꯒꯤ ꯅꯨꯡꯁꯤꯠꯇꯨꯁꯨ ꯍꯣ ꯌꯥꯝ ꯁꯥꯔꯒ ꯍ ꯍꯣꯝ ꯋꯥꯥꯛ ꯄꯅꯤꯦ ꯋꯥꯀꯣ
ꯎꯝ ꯇꯨꯡꯁꯦ ꯆꯤꯡꯒꯤ ꯃꯤꯔꯥ ꯇꯝꯄꯥꯛꯀꯤ ꯃꯤꯔꯥ
ꯑꯩꯁꯦ
ꯎꯝ
ꯑꯁ ꯑꯩꯁꯤꯦ ꯇꯝꯄꯥꯛ ꯃꯨ ꯅꯠꯇꯦ ꯆꯤꯡ ꯃꯨ ꯅꯠꯇꯦ ꯐꯔ ꯇꯥꯕ ꯂꯩꯕ ꯃꯐꯝꯗꯒꯤꯅꯦ ꯑꯗꯨꯕꯨ ꯍꯧꯖꯤꯛ ꯂꯩꯕꯗꯤ ꯇꯝꯄꯥꯛꯇ ꯂꯩꯔꯥ ꯇꯝꯄꯥꯛꯇ
ꯑ ꯑꯗ
ꯅꯪꯦ
ꯑꯗ ꯆꯤꯤꯡꯃꯤꯅꯦ ꯆꯤꯦ
ꯑꯣ
ꯄꯨꯔꯥ ꯆꯤꯟꯒꯤꯅꯦ ꯑꯣꯔꯤꯖꯤꯅꯦꯜꯅꯤꯅꯤ ꯀꯩꯅꯣ
ꯑꯩꯈꯣꯏꯒꯤ ꯏꯪꯃꯛꯁꯨ ꯅꯠꯇꯦꯕ ꯑꯩꯈꯣꯏꯒꯤ
ꯏ ꯑ ꯍꯥꯋꯥꯒꯂ ꯃꯁꯗ
ꯀꯁꯦ ꯐꯥꯏꯗ
ꯎꯝ
ꯕꯣ ꯌꯦꯡꯂꯡꯔꯣꯏꯗ꯭ꯔꯣ ꯅꯪꯒꯤ
ꯑꯁ ꯑꯩꯅꯦ ꯕꯣꯑꯒ ꯄꯥꯝꯅꯕꯤꯗ ꯍꯩꯅꯕꯤꯗ ꯑꯩꯅꯕ ꯄꯥꯝꯖꯩꯁ ꯣꯂꯤ ꯚꯨꯂꯤꯒꯨꯝꯕ ꯑꯣꯏꯔꯗꯤ ꯐꯒꯗꯕ
ꯍꯂꯣ ꯣ ꯑꯃꯃ ꯀ
ꯑꯁ ꯅꯨꯡꯉꯥꯏꯗ꯭ꯔꯅꯦ ꯃꯤ ꯆꯣꯡ ꯆꯣꯡꯉꯒ ꯍꯥ ꯕꯣꯜ ꯃꯈꯥ ꯇꯥꯍꯟꯗꯦꯕꯤꯗ ꯁꯥꯟꯅꯕꯇ ꯐꯖꯗ꯭ꯔꯣ ꯋꯥꯡ ꯋꯥꯡꯅ ꯇꯣꯉ ꯄ
ꯈ꯭ꯋꯥꯏꯗꯒꯤ ꯄꯝ ꯈ꯭ꯋꯥꯏꯗꯒꯤ ꯄꯥꯝꯗꯕ ꯒꯦꯝꯁꯦ ꯀ꯭ꯔꯤꯛꯀꯦꯠꯅꯤ ꯍꯥꯏ ꯇꯟꯁꯨ
ꯇꯜꯂꯦ ꯑꯩꯁꯨ ꯇ ꯆꯠꯅꯖ ꯇ ꯀ
ꯈ꯭ꯋꯥꯏꯗꯒꯤ ꯋꯥꯡꯕ ꯑꯥꯔꯅꯤꯡꯗꯣ ꯈ꯭ꯋꯥꯏꯗꯒꯤ ꯋꯥꯡꯕꯗꯤ ꯀ꯭ꯔꯤꯛꯀꯦꯠꯅꯤ ꯍꯥꯥ